ꯍꯜꯂꯣ꯫
ꯑꯣ ꯇꯥꯏꯌ‌ꯦ꯫
ꯑꯣ ꯑꯩꯁꯨ ꯑꯈꯣꯏꯕꯥꯏ ꯆꯥꯛ ꯏꯁꯤꯡ ꯄꯤꯖꯔꯝꯃꯦ꯫ ꯑꯗꯨꯒ ꯑꯃꯨꯛ ꯉꯍꯥꯛ ꯄꯣꯊꯥꯕ ꯑꯣꯏꯅꯅ ꯁꯨꯝ꯫ ꯊꯪꯕꯁꯤꯗ ꯑꯃꯨꯛ ꯐꯣꯟ ꯇꯧꯔꯛꯏꯕ꯫ ꯍꯊꯨ ꯅꯪ ꯉꯁꯥꯏ ꯆꯥꯛ ꯆꯥꯗ꯭ꯔꯤ ꯆꯥꯛꯍꯧꯕ ꯆꯥꯔꯕꫭ ꯆꯥꯗ꯭ꯔꯤꯕꫭ꯫ ꯃꯤ ꯃꯤꯁꯨꯨꯕ ꯁꯨꯝ ꯉꯥꯏ ꯍꯣꯏ ꯃꯤ ꯁꯨꯝ ꯁꯨꯕ ꯉꯥꯏꯔꯤꯔ ꯅꯠꯇ ꯅꯠꯇ꯭ꯔ ꯀꯃꯥꯏꯅ ꯇꯩꯅꯣ
ꯍꯥꯏꯐꯦꯠ ꯃꯨꯟꯐꯥꯠꯁꯨ ꯃꯨꯟꯐꯥꯠꯇ꯭ꯔꯤꯕ ꯀꯥꯡꯍꯧꯗꯣ ꯑꯗꯨꯒ ꯑꯩꯁꯦ ꯀꯩꯅꯣ ꯑꯩ ꯏꯃꯥꯟꯅꯕ ꯔꯨꯍꯤꯗꯥꯁꯇꯣ ꯈꯪꯉꯤꯗꯅ ꯑꯥ ꯑꯗꯨꯒꯤꯗꯣ ꯐꯣꯟ ꯇꯧꯔꯛꯑꯝꯃꯦ ꯑꯗꯣ ꯃꯥꯗꯣ ꯑꯈꯣꯏꯒꯤ ꯑꯈꯣꯏꯒꯤ ꯀꯩꯅꯣꯗ ꯎꯝ ꯑꯈꯣꯏꯒꯤ ꯀꯒꯋꯥꯒꯤ ꯁꯤꯅꯦꯃꯥ ꯍꯣꯜ ꯂꯩꯔꯛꯀꯤꯗ ꯆꯪꯁꯤꯜꯂꯒ ꯑꯩꯅ ꯗꯣꯛꯇꯔ ꯑꯃ ꯂꯩ ꯍꯥꯏꯕꯗꯣ ꯑꯗꯨꯗꯨꯒꯤ ꯃꯅꯥꯛꯇ ꯃꯥ ꯀꯩꯅꯣꯝꯇ ꯇꯥꯟꯅꯒꯦ ꯍꯥꯏꯕꯀꯣ ꯑꯗꯨꯒꯤ ꯑꯝꯇ ꯆꯠꯃꯤꯟꯅꯔꯨꯁꯦꯅ ꯍꯥꯏꯕꯗꯣ ꯑꯗ ꯃꯥꯅ ꯑꯩꯅꯗꯤ ꯍꯌꯦꯡ ꯆꯠꯁꯦ ꯍꯥꯏꯈꯤꯕꯅꯦꯕ ꯉꯔꯥꯡꯗꯣ ꯑꯗ ꯃꯥꯅ ꯉꯁꯤꯗꯣ ꯊꯣꯏꯗꯣꯛꯄ ꯊꯕꯛ ꯂꯩꯇ꯭ꯔꯒꯗꯤ ꯉꯁꯤ ꯍꯥꯏꯐꯦꯠꯇꯪ ꯍꯥꯟꯅ ꯆꯠꯂꯒ ꯇꯥꯟꯅꯔꯨꯁꯤ ꯍꯥꯏꯕ ꯑꯗ ꯑꯩꯅ ꯍꯣꯏ ꯐꯔꯦ ꯉꯁꯤꯗꯤ ꯊꯕꯛ ꯈꯔ ꯀꯣꯝꯕꯅꯤꯅ ꯅꯪ ꯑꯗꯨꯝ ꯂꯥꯛꯑꯣ ꯑꯗꯨꯗꯨꯒ ꯑꯗꯨꯝ ꯆꯠꯂꯨꯔꯁꯤ ꯍꯥꯏꯅ ꯑꯗꯨꯃꯥꯏꯅ ꯇꯧꯔꯒ ꯃꯥꯅ ꯐꯣꯟ ꯇꯧꯔꯛꯄꯗ ꯋꯥꯔꯤꯗꯣ ꯉꯥꯏꯍꯥꯛ ꯑꯃꯨꯛ ꯁꯥꯟꯅꯔꯨꯔꯦ ꯑꯗ ꯑꯩꯁꯨ ꯆꯥꯛ ꯏꯁꯤꯡ ꯆꯥ ꯇ꯭ꯔꯤꯉꯩꯗ ꯍꯥꯟꯅ ꯆꯠꯂꯨꯕꯅ ꯐꯔꯅꯦꯅ ꯅꯛꯁꯨ ꯅꯛꯄꯅꯤꯅ ꯑꯗꯨꯗꯤ ꯃꯥ ꯉꯥꯏꯔꯈꯤꯒꯦ ꯃꯥ ꯉꯥꯏꯔꯒ ꯆꯠꯃꯤꯟꯅꯒꯦꯅ ꯑꯃꯨꯛ ꯂꯩꯔꯝꯕꯅꯦ
ꯑꯣ ꯀꯩꯅꯣ ꯇꯧꯗꯣ ꯑꯣ ꯍꯧꯖꯤꯛ ꯍꯧꯖꯤꯛ ꯂꯥꯛꯇꯣꯏꯔꯣ
ꯑꯥꯎ ꯂꯥꯛꯀꯗꯩꯅꯤ ꯃꯥ
ꯑꯣ ꯉꯥꯏꯍꯥꯛꯇꯪ ꯁꯨꯝ ꯋꯥꯔꯤ ꯁꯥꯕ ꯌꯥꯏꯅ ꯀꯩꯅꯣ ꯇꯧꯗꯣꯢ ꯃꯥ ꯉꯥꯏꯕ ꯑꯣꯏꯅ ꯎꯝ ꯅꯣꯏ ꯀꯩꯅꯣ ꯍꯧꯖꯤꯛꯀꯤ ꯅꯣꯏ ꯍꯧꯖꯤꯛꯀꯤ ꯔꯨꯍꯤꯗꯥꯁ ꯍꯥꯏꯔꯕ ꯃꯥꯁꯤꯅ ꯀꯥꯏꯗꯅꯣ ꯃꯌꯨꯝ
ꯑꯆꯧꯕ ꯂꯩꯔꯛꯇꯣ ꯍꯩꯔꯥꯡꯒꯣꯏꯊꯣꯡ ꯕꯖꯥꯔꯒꯤꯅꯦ ꯍꯦꯛ ꯃꯃꯥꯡꯗ ꯆꯪꯒꯤꯕ ꯂꯩꯥꯔꯛꯇꯣ ꯃꯣꯏꯗꯤ ꯁꯣꯔꯣꯛ ꯃꯆꯤꯟ ꯑꯗꯨꯝ ꯑꯣꯏꯗꯣꯢꯅꯤꯗ
ꯎꯝ ꯀꯥꯡꯁꯨ ꯀꯨꯏꯔꯛꯇ꯭ꯔꯦ ꯀꯥꯡ ꯃꯅꯨꯡꯒꯤ ꯀꯥꯡꯒꯤ ꯑꯍꯧꯕ ꯅꯨꯃꯤꯠꯀ ꯀꯥꯡꯂꯦꯟꯒ ꯀꯥꯡ ꯑꯍꯧꯕꯒꯁꯦ ꯑꯗꯨꯝ ꯀꯣꯏꯕꯁꯨ ꯆꯠꯅꯤꯡꯉꯤ ꯑꯗꯨ ꯀꯤꯍꯣꯝ ꯆꯥꯕꯣꯏ ꯂꯥꯛꯄꯣꯏ ꯍꯥꯏꯗꯤ ꯆꯤꯡꯌꯥ ꯇꯝ ꯌꯥꯗꯒ ꯁꯨꯝ ꯆꯠꯄꯗ ꯑꯝꯇ ꯐꯪꯉꯛꯇ꯭ꯔꯕꯅꯦ ꯑꯁꯨꯛ ꯀꯨꯏꯕ ꯆꯍꯤ ꯇꯔꯥꯃꯉꯥ ꯀꯨꯟꯁꯦ ꯑꯩꯗꯤ
ꯈꯦꯁ꯭ꯔꯤ ꯑꯣꯏꯅ ꯆꯥꯟꯅꯔꯁꯦ ꯑꯗꯨꯅ ꯐꯔꯅꯤ ꯀꯥꯡꯒꯤ
ꯑꯩꯁꯨ ꯀꯩꯅꯣ ꯇꯧꯋꯦꯕꯀꯣ ꯑꯈꯣꯏ ꯀꯥꯡ ꯑꯍꯧꯕꯒ ꯑꯔꯣꯏꯕꯒ ꯃꯔꯛꯁꯨ ꯑꯗꯨꯝ ꯗ꯭ꯌꯨꯇꯤ ꯄꯨꯅꯤꯕ ꯍꯥꯏꯕꯗꯤ ꯑꯈꯣꯏꯒꯤ ꯏꯁꯩꯒꯤ ꯃꯇꯨꯡ ꯏꯟꯅ ꯁꯨꯝ ꯑꯔꯥ ꯇꯤ ꯀꯠꯄꯣꯠꯄ ꯑꯗꯨꯗꯒꯤ ꯖꯣꯢꯗꯦꯕ ꯆꯣꯡꯕꯒꯤ ꯑꯇꯣꯞꯄ ꯁꯤꯡꯖꯃꯩ ꯈꯦꯇ꯭ꯔꯤ ꯂꯩꯀꯥꯏꯒ ꯆꯤꯉꯥꯃꯈꯥꯒꯩꯁꯦ ꯑꯗꯨꯝ ꯑꯈꯣꯏꯒꯤ ꯏꯁꯩ ꯁꯛꯄ ꯑꯩꯈꯣꯏ ꯏꯃꯥꯟꯅꯕꯁꯤꯡ ꯔꯣꯇꯦꯁꯟ ꯆꯠꯂꯒ ꯄꯨꯟꯅꯒ ꯕꯀꯣ ꯑꯗꯨꯗ ꯅꯣꯡꯃ ꯈꯛꯇꯪꯗꯤ ꯂꯩꯊꯣꯛꯑꯁꯤꯟ ꯇꯧꯔꯒ ꯌꯥꯕ꯭ꯔꯥ ꯌꯦꯡꯁꯦ ꯑꯗꯨꯒꯤ ꯃꯔꯛꯇꯨꯗ ꯁꯤꯟꯁꯦ ꯀꯥꯡ ꯃꯅꯨꯡꯗ ꯁꯨꯝ ꯑꯗꯨꯃꯥꯏꯅ ꯆꯥꯅꯍꯧꯗꯅꯅꯦ ꯃꯒꯨꯟ ꯂꯩꯗꯅ ꯀꯦꯆꯤ ꯆꯥꯕꯒꯤꯗꯤ
ꯃꯥꯅꯦ ꯑꯗꯨꯗꯅ ꯍꯦꯟꯅ ꯃꯒꯨꯟ ꯂꯩꯗꯣꯏꯅꯤ ꯀꯥꯡ ꯃꯅꯨꯡꯗ ꯆꯥꯕꯁꯤꯅ ꯇꯣꯉꯥꯟꯥꯟꯕ ꯃꯥꯒꯤ ꯃꯍꯥꯎ ꯑꯃ ꯊꯣꯛꯀꯗꯣꯏꯅꯤ ꯑꯇꯩ ꯑꯇꯩ ꯃꯇꯝꯗꯕꯨꯗꯤ ꯑꯗꯨꯝ ꯐꯪꯉꯦꯕꯨ ꯑꯗꯨꯏꯁꯨ ꯃꯤꯒꯤ ꯃꯇꯝꯗ ꯌꯧꯔꯛꯄꯗ ꯆꯥꯍꯧꯕꯗꯨꯅꯗꯤ ꯑꯈꯣꯏꯗꯁꯨ ꯅꯨꯡꯉꯥꯏꯗꯅ
ꯎꯝ ꯑꯁ ꯈ꯭ꯋꯥꯏ ꯅꯨꯡꯉꯥꯏꯗꯧꯕꯗꯤꯅꯦ ꯑꯥ ꯌꯨꯝꯗꯩ ꯊꯣꯡ ꯊꯥꯛꯔꯑꯒ ꯄꯨꯔꯕ ꯅꯠꯇ꯭ꯔꯒꯅ ꯃꯐꯝꯗꯨꯗ ꯊꯣꯡꯉꯕ ꯑꯗꯨꯒ ꯂꯝꯍꯥꯡ ꯑꯣꯢ ꯀꯩꯗꯧꯕꯗ ꯊꯝꯅꯥꯗꯒ ꯇꯧꯔꯒ ꯆꯥꯕꯗꯣ ꯃꯌꯥꯝ ꯂꯥꯡꯗꯅ ꯅꯨꯡꯉꯥꯏꯅꯀꯣ ꯃꯈꯜ ꯃꯊꯦꯜ ꯇꯧꯔꯒ ꯅꯪ ꯅꯨꯡꯉꯥꯏ ꯑꯗꯨꯝ ꯀꯩꯅꯣꯕꯨ ꯇꯧꯗꯦ ꯑꯗꯣ ꯍꯟꯗꯛꯁꯤ ꯀꯥꯡ ꯆꯤꯡꯅꯔꯛꯄꯁꯨ ꯌꯥꯏ ꯏꯔꯥꯡ ꯌꯥꯝ ꯀꯟꯕ ꯑꯣꯏꯗꯕꯅꯤꯅꯀꯣ
ꯆꯤꯡꯅꯔꯛꯀꯗꯧ ꯃꯥꯜꯂꯦ ꯍꯟꯗꯛꯇꯤ ꯈꯤꯇꯪ ꯍꯥꯟꯅꯩ ꯂꯩꯅꯔꯤ ꯏꯔꯥꯡꯗꯣ ꯑꯗꯨꯝꯃꯛ ꯂꯩꯕ ꯅꯠꯇꯕꯅꯤꯅꯀꯣ ꯈꯔ ꯃꯈꯩꯗꯤ ꯑꯗꯨꯝ ꯆꯤꯡꯅꯔꯛ ꯀꯅꯤꯗ ꯈꯃꯥꯏ ꯍꯔꯥꯎꯁꯨ ꯀꯨꯏꯅ ꯇꯧꯅꯔꯛꯇ꯭ꯔꯕꯅꯤꯅ
ꯃꯥꯅꯤ ꯀꯩꯅꯣ ꯂꯤꯂꯥꯒꯗꯣ ꯍꯟꯗꯛ ꯌꯥꯝ ꯀꯨꯏꯅ ꯇꯧꯔꯗ꯭ꯔꯀꯥꯟꯗ ꯍꯟꯗꯛ ꯈꯛꯇꯅꯤ ꯀꯩꯅꯣ ꯇꯧꯅꯔꯛꯏꯗꯣ ꯑꯗꯣ ꯑꯁ ꯑꯩꯗꯤ ꯃꯍꯧꯁꯥꯒꯤ ꯄꯨꯟꯁꯤꯗꯣ ꯍꯟꯖꯤꯜꯂꯛꯄꯒ ꯀꯌꯥ ꯑꯃꯨꯛ ꯃꯥꯜꯂꯨꯔꯦꯕ ꯌꯥꯝ ꯀꯨꯏꯅ ꯃꯥꯜꯂꯨꯗ꯭ꯔꯦꯅ ꯁꯨꯝ ꯏꯔꯥꯡ ꯐꯔꯥꯡ ꯂꯩꯈꯤꯕꯗꯒꯤ ꯑꯗꯨꯗ ꯑꯩꯈꯣꯏꯒꯤ ꯀꯩꯅꯣꯁꯦ ꯂꯤꯂꯥ ꯄꯥꯔꯇꯤꯒꯤ ꯑꯥꯔꯇꯤꯁꯁꯤꯡꯁꯤꯁꯨ ꯍꯥꯏꯕ ꯅꯠꯇ ꯇꯧꯕꯤꯕꯅꯁꯨ ꯐꯔꯦ ꯍꯥꯏꯕꯗꯤ ꯅꯠꯇ꯭ꯔꯗꯤ ꯃꯣꯏ ꯐꯔꯛ ꯇꯥꯔꯛꯇꯣꯏꯕ ꯍꯥꯏꯕꯗꯤ ꯑꯇꯣꯞꯄ ꯁꯤꯟꯐꯝ ꯍꯩꯍꯧꯕ ꯂꯩꯗꯅ ꯁꯨꯝ ꯀꯩ ꯇꯧꯕꯁꯨ ꯅꯠꯇꯦ ꯃꯣꯏꯗꯤ ꯑꯗꯨꯃꯥꯏꯅ ꯑꯥꯔꯇꯤꯁ ꯑꯣꯏꯔꯒ ꯁꯨꯝ ꯆꯍꯤ ꯈꯨꯗꯤꯡꯒꯤ ꯂꯤꯂꯥꯗꯣ ꯁꯤꯖꯟ ꯅꯥꯏꯟ ꯎꯠꯂꯀꯥꯟꯗ ꯇꯧꯖꯕ ꯑꯗꯨ ꯈꯪ ꯆꯍꯤ ꯑꯍꯨꯝ ꯃꯔꯤ ꯊꯤꯡꯖꯤꯜꯂꯛꯑꯗꯤ ꯐꯔꯛ ꯇꯔꯣꯏ꯭ꯔ ꯏꯔꯥꯡꯒꯤ
ꯑꯅꯤ ꯌꯥꯝꯁꯤ ꯃ ꯋꯥꯐꯝꯐꯝ ꯅꯒꯤ
ꯑꯗꯨꯗꯅꯦ ꯁꯣꯅꯤ ꯕꯥꯥꯏ ꯕꯣꯏ ꯍꯣꯏꯅꯒ ꯁꯨꯝ ꯌꯦꯟ ꯌꯣꯟꯕ ꯌꯥꯎꯔꯛꯄꯁꯨ ꯍꯡꯉ ꯌꯣꯜꯂꯦ ꯀꯗ ꯁꯥꯎꯔꯒ ꯄꯦꯟꯗꯕ ꯃꯌꯥꯝꯗꯗꯒꯤ ꯅꯨꯄꯤ ꯁꯥꯕꯤ ꯁꯥꯅꯥꯍꯣꯏꯅꯒ ꯇꯧꯔꯛꯄꯗ ꯅꯨꯡꯉꯥꯏꯖꯗꯦ ꯍꯥꯏꯕ ꯍꯥꯏꯕꯗꯤ ꯃꯤꯒꯤꯗꯤ ꯑꯗꯨꯃꯥꯏꯅ ꯇꯧꯔꯒ ꯑꯗꯨꯅ ꯄꯩꯁꯥ ꯇꯥꯟꯖꯔꯒ ꯁꯨꯝ ꯏꯃꯨꯡ ꯄꯨꯕ ꯈꯣꯠꯄ ꯃꯌꯥꯝ ꯌꯥꯎꯔꯤꯅꯦꯕ ꯀꯥꯏꯗꯗ ꯃꯔꯤ ꯃꯉꯥ ꯏꯔꯥꯡ ꯐꯔꯥꯡ ꯂꯥꯛꯄꯗ ꯇꯨ ꯊꯥꯎꯖꯟ ꯇ꯭ꯋꯦꯟꯇꯤ ꯊ꯭ꯔꯤꯗꯩꯅꯤꯅꯦ ꯑꯗꯒꯤ ꯑꯃꯨꯛ ꯀꯣꯔꯣꯅꯥꯒꯤ ꯀꯣꯔꯣꯅꯥꯒꯤ ꯇꯨ ꯊꯥꯎꯖꯟ ꯅꯥꯏꯟꯇꯤꯟ ꯃꯅꯨꯡꯁꯨ ꯑꯃꯨꯛ ꯇꯧꯔꯦꯗꯣ ꯃꯤ ꯄꯨꯟꯕ ꯌꯥꯗꯦ ꯇꯧꯕꯗ ꯑꯥꯔꯇꯤꯁꯀꯨꯝꯕꯗꯤ ꯃꯌꯥꯝ ꯋꯥꯔꯝ ꯇꯣꯏꯅꯦꯕ ꯑꯗꯨꯈꯥꯏ ꯍꯥꯏꯅ ꯁꯨꯕ ꯁꯤꯟꯕꯤꯗꯅ ꯑꯃꯨꯛ ꯐꯔꯝꯗꯣꯏꯅꯤ ꯑꯥꯔꯇꯤꯁ ꯑꯁꯤꯗꯤ ꯄꯨꯔꯥ ꯌꯧꯅꯦ ꯂꯤꯂꯥ ꯄꯨꯔꯥ ꯊꯤꯡꯈ꯭ꯔꯔꯕꯅꯤꯅ ꯃꯣꯏꯒꯤ ꯑꯗꯨꯁꯤꯅ ꯍꯥꯟꯅ ꯇꯧꯧꯕꯁꯤꯗ ꯀꯃꯥꯏꯅ ꯌꯨꯝ ꯁꯥꯕ ꯆꯠꯄ ꯌꯥꯎꯔꯨꯒꯗ꯭ꯔꯥ ꯃꯆꯠ ꯌꯥꯎꯔꯨꯒꯗ꯭ꯔꯥ ꯑꯗꯨ ꯐꯅ ꯄꯔꯛ ꯇꯥ ꯑꯃ ꯃꯌꯥꯝ ꯌꯥꯎꯔꯝꯗꯣꯏꯅꯦ ꯍꯥꯏꯕ
ꯆꯨꯝꯃꯤꯅꯤ ꯌꯥꯝꯅ ꯃꯣꯏꯁꯨ ꯃꯤꯒꯤ ꯀꯩꯅꯣ ꯀꯩ ꯍꯥꯏꯅꯤ ꯑꯩꯈꯣꯏꯒꯤ ꯑꯩꯈꯣꯏꯒꯤ ꯂꯩꯕꯥꯛꯁꯤꯒꯤ ꯑꯣꯏꯅꯗꯤ ꯃꯣꯏꯁꯨ ꯑꯩꯈꯣꯏ ꯄ꯭ꯔꯖꯥ ꯃꯌꯥꯝꯒꯤꯗꯤ ꯃꯤꯡꯁꯦꯟꯅꯕꯅꯤꯗꯅꯀꯣ ꯑꯗꯨꯅ ꯃꯣꯏꯁꯨ ꯇꯥꯖꯣꯞ ꯇꯥꯖꯣꯞꯄ ꯊꯕꯛ ꯍꯦꯛꯇ ꯀꯩ ꯍꯥꯏꯅꯤ ꯑꯩꯈꯣꯏꯅ ꯊꯕꯛ ꯀꯩꯅꯣꯁꯤꯡꯁꯤꯕꯨ ꯑꯩꯈꯣꯏꯅ ꯍꯟꯊꯅ ꯌꯦꯡꯕꯒꯤ ꯋꯥ ꯅꯠꯇꯕ ꯃꯣꯏꯗꯒꯤ ꯁꯣ ꯊꯊꯧ ꯆ ꯍꯥꯏꯔꯒꯁꯨ ꯊꯧꯅꯤꯡꯉꯂꯣꯏ ꯑꯣꯇꯣ ꯊꯊꯧ ꯆꯥ ꯍꯥꯏꯔꯒꯁꯨ ꯊꯧꯅꯤꯡꯉꯂꯣ ꯍꯥꯏꯕꯗꯤ ꯃꯣꯏꯁꯨ ꯃꯤꯅ ꯃꯁꯛ ꯈꯤꯇꯪ ꯈꯪꯕꯤꯔꯕꯅꯤꯅ ꯃꯣꯏꯗꯨꯁꯨ ꯏꯖꯠ ꯑꯃ ꯂꯩꯖꯔꯤꯗꯅꯀꯣ ꯑꯗꯨꯗꯨꯅ ꯃꯣꯏꯁꯨ ꯍꯦꯛꯇ ꯃꯣꯏꯒꯤ ꯁꯤꯟꯐꯝꯗꯣ ꯁꯤꯟꯐꯝꯗꯣ ꯇꯧꯖꯔ ꯆꯥꯖꯔꯤꯕꯅꯤꯅ ꯍꯦꯛꯇ ꯊꯤꯡꯖꯤꯜꯂꯒ ꯊꯥꯛ ꯊꯝꯈ꯭ꯔꯕꯅꯤꯅ ꯃꯣꯏꯁꯨ ꯂꯥꯛꯐꯝ ꯂꯥꯛꯐꯝꯗꯣ ꯂꯩꯇꯕꯅꯤꯅ ꯃꯣꯏꯁꯨ ꯆꯔꯥ ꯍꯦꯟꯕꯗꯤ ꯌꯥꯗꯕꯅꯤꯅ ꯑꯗꯨꯝ ꯎꯄꯥꯏ ꯑꯃ ꯊꯤꯔꯛꯏꯅꯦꯕ ꯃꯣꯏꯁꯨ ꯇꯧꯔꯤꯁꯦ ꯒ꯭ꯌꯥꯟ ꯇꯥꯗꯦꯗ
ꯎꯝ ꯉꯁꯤꯁꯦ ꯉꯥꯏꯍꯧꯀꯣ ꯉꯁꯤꯁꯦ ꯑꯩꯈꯣꯏ ꯖꯨꯟꯒꯤ ꯇꯥꯡ ꯉꯁꯤ ꯇꯔꯥꯒ ꯃꯥꯊꯣꯏ
ꯃꯥꯅꯦ ꯇꯥꯡ ꯇ꯭ꯔꯥ ꯊꯣꯏꯅꯤꯣ
ꯃꯉ ꯁꯤꯁ ꯑꯦꯀꯥꯗꯁꯤ ꯑꯣꯏ ꯂꯩꯔꯝꯃꯤ ꯁꯒꯣꯜꯁꯦꯟ ꯑꯣ ꯐꯔ ꯑꯗꯨꯝ ꯐꯔꯦꯍꯦ ꯁꯒꯣꯜꯁꯦꯟꯒ ꯑꯦꯀꯥꯗꯁꯤꯒ ꯄꯨꯟꯁꯤꯜꯂꯤꯁꯦ ꯍꯥꯏꯕꯗꯤ ꯉꯁꯤꯅ ꯁꯒꯣꯜꯁꯦꯟ ꯑꯣꯏꯔꯦꯅ ꯈꯜꯂꯁꯦꯕꯀꯣ ꯑꯗꯨꯒꯅꯦ ꯉꯥꯜꯂꯒ ꯑꯦꯀꯥꯗꯁꯤ ꯇꯥꯕ ꯌꯥꯎꯋꯦ ꯑꯗꯨꯅ ꯍꯟꯖꯤꯟ ꯍꯟꯖꯤꯟ ꯃꯦꯔꯥꯃꯦꯁ ꯇꯧꯕꯗ ꯑꯁ ꯑꯗꯨꯝ ꯐꯔꯦꯍꯦ ꯄꯨꯟꯁꯤꯜꯂꯝꯕꯤꯁꯤꯡꯉꯁꯤ ꯅꯨꯡꯉꯥꯏꯌꯦ ꯌꯥꯝ ꯃꯤꯂꯄ꯭ꯔꯥ
ꯂꯥꯛꯇ
ꯑ ꯑꯩꯖꯨꯡ ꯑꯁ ꯁꯥꯏ ꯇꯣꯇꯤ ꯇꯥꯕꯗꯨꯗ ꯐꯤꯔꯣꯝ ꯈꯔꯗꯤ ꯁꯣꯏꯔꯝꯃꯦ ꯍꯣꯔꯦꯟ ꯉꯥꯏꯍꯥꯛ ꯂꯩꯒ ꯃꯇꯝ ꯁꯪꯉꯩꯗ ꯈꯔꯗꯤ ꯁꯨꯍꯧꯗꯣꯏꯅꯤ ꯐꯤꯁꯨ ꯁꯨꯅꯤꯡꯉꯥꯏꯗꯤ ꯌꯥꯝ ꯂꯩꯌꯦꯦ
ꯀꯥꯟꯗꯅꯤ
ꯎꯝ ꯑꯗꯨ ꯑꯗꯨ ꯀꯩꯅꯣꯁꯨ ꯑꯣꯏ ꯁꯝꯅ ꯍꯥꯏꯔꯕꯗ ꯉꯁꯤꯗꯣꯗꯤꯤ ꯇꯥꯔꯦ ꯍꯥꯏ ꯀꯥꯟꯗ ꯈꯨꯗꯛꯇ ꯁ ꯁꯨꯕꯗ ꯅꯠꯇꯕ ꯍ꯭ꯌꯥꯡ ꯁꯦ ꯇꯥꯗꯣꯔꯦ ꯈ꯭ꯡꯡ ꯇꯥꯔꯥ ꯗ ꯉꯁꯤ ꯁꯦ ꯑꯦꯁꯤꯡ ꯑꯔꯦꯏꯗꯨꯅꯥ꯫ ꯝꯔꯤ ꯇꯅ ꯐꯖꯅ ꯁꯨꯍꯧꯕ ꯑꯗꯨꯅ ꯅꯨꯡꯉꯥꯏꯕ ꯅꯣꯉꯥꯜꯂꯒ ꯐꯖꯅ ꯌꯥꯕꯗꯣ ꯍ ꯐꯔ ꯂꯑꯒꯦ ꯁꯍꯥꯎꯅꯤ ꯑꯃꯨꯛ ꯁꯥꯎꯅꯤ ꯑꯃꯨꯛ ꯑꯗ ꯏꯁꯤꯡ ꯇꯔꯀꯤ ꯃꯥꯡꯍꯟꯗꯦ ꯀꯣꯟꯍꯟꯗꯦ ꯑꯃꯨꯛ ꯍꯥꯡꯍꯧꯗꯦꯕ ꯈꯩ ꯌꯥꯎꯍꯧꯗꯣꯏꯅꯦꯕ
ꯇꯥꯔꯛꯅꯤ ꯈꯪꯉꯒꯗꯤꯅꯦ ꯑꯗꯨꯝ ꯍꯥꯟꯅꯅꯦ ꯑꯗꯨꯝ ꯁꯨꯗꯣꯛꯄ ꯑꯗꯨꯅ ꯈ꯭ꯋꯥꯏ ꯕꯦꯁ ꯑꯣꯏꯕꯅꯦ ꯑꯗꯩ ꯈꯨꯗꯛꯇ ꯇꯥꯔꯛꯑꯒ ꯁꯨꯕ ꯍꯥꯏꯁꯤꯗꯤ ꯉꯁꯥꯏꯒꯤ ꯏꯁꯤꯡꯗ ꯀꯩ ꯍꯥꯏꯅꯤ ꯌꯥꯕ ꯅꯪꯍꯔꯔꯦ ꯍꯥꯏꯕꯒꯤ ꯃꯑꯣꯡꯗ ꯐꯤꯗꯨꯁꯨ ꯑꯩꯈꯣꯏ ꯃꯆꯨ ꯇꯥꯔꯔꯣꯏ ꯣꯕ ꯣ ꯣꯕ ꯐꯔ ꯂꯒꯦ ꯈꯟꯈ꯭ꯔꯅꯤꯗꯅ ꯑꯗꯨꯅ ꯒ꯭ꯌꯥꯟ ꯇꯥꯅ ꯁꯨꯕꯗꯅꯤ ꯁꯨꯕꯗꯨꯅ ꯈ꯭ꯋꯥꯏ ꯕꯦꯁꯅꯤ ꯈ꯭ꯋꯥꯏ ꯐꯔꯦ
ꯎꯝ ꯑꯗꯣ ꯑꯩꯈꯣꯏꯗꯤ ꯌꯥꯝ ꯐꯩꯗꯣꯣꯏ ꯂꯣꯏꯔꯣꯝꯒꯤꯗꯤ ꯈꯪꯗꯦꯀꯣ ꯑꯩꯈꯣꯏꯔꯣꯝꯒꯤꯗꯤ ꯇꯣꯇꯤ ꯇꯥꯔ ꯇꯧꯕꯁꯦ ꯅꯣꯡꯃ ꯋꯥꯠꯂꯤꯉꯩꯗ ꯃꯣꯏꯅ ꯋꯥꯆꯞ ꯒ꯭ꯔꯨꯞ ꯑꯃ ꯁꯦꯝꯃꯦꯕ ꯑꯗꯨꯣ ꯃꯣꯏ ꯄꯨꯡ ꯍꯥꯏꯔꯛꯑꯦꯕ ꯄꯨꯡ ꯇꯔꯨꯛ ꯃꯈꯥꯏꯗ ꯇꯥꯅꯤ ꯉꯁꯤꯗꯤ ꯑꯗꯒꯤ ꯍꯟꯗꯛꯀꯤ ꯇꯔꯟꯁꯤꯅ ꯄꯨꯡ ꯅꯤꯄꯥꯟ ꯃꯈꯥꯏꯗ ꯇꯥꯅꯤ ꯃꯣꯏꯅ ꯇꯥꯔꯛꯇꯧꯕ ꯄꯨꯡꯁꯤꯡꯗꯣ ꯍꯌꯦꯡ ꯑꯗꯨ ꯅ ꯃꯔꯣꯜ ꯑꯗꯨꯝ ꯄꯤꯔꯛꯑꯦꯕ ꯅꯣꯡꯃ ꯋꯥꯠꯂꯤꯉꯩꯗ
ꯑꯗꯨꯗꯤ ꯂꯩꯇꯦꯗ ꯑꯩꯈꯣꯏꯒꯤꯗꯤ ꯀꯅꯥꯝꯁꯨ ꯁꯦꯝꯃꯛꯇꯦ ꯑꯗꯨꯒ ꯑꯃꯣꯠ ꯑꯀꯥꯏ ꯂꯧꯕ ꯂꯥꯛꯄꯒꯤꯗꯤꯀꯣ ꯃꯣꯏꯅ ꯋꯥꯆꯞ ꯒ꯭ꯔꯨꯞꯇ ꯑꯗꯨꯝ ꯑꯗꯨꯝ ꯀꯩꯅꯣ ꯍꯌꯦꯡ ꯂꯥꯛꯀꯅꯤꯗ ꯂꯥꯛꯀꯅꯤꯅ ꯍꯥꯏꯕꯗ ꯑꯗꯨꯕꯨꯗꯤ ꯍꯥꯏꯌꯦꯕ ꯑꯗꯨꯒ ꯇꯣꯇꯤꯒꯤ ꯃꯇꯥꯡꯁꯤꯗꯤ
ꯎꯝ ꯁꯗ ꯂꯩꯒ ꯎꯝ
ꯑꯩꯁ ꯃꯥꯒꯤ ꯊꯕꯛꯇꯨ ꯇꯦꯛꯇꯣꯃ ꯍꯥꯟꯅ ꯆꯠꯊꯣꯛꯃꯤꯟꯅꯔꯔꯨꯔꯒ
ꯑꯗꯨ ꯑꯗꯨꯅꯗꯤ ꯐꯅꯤ ꯍꯜꯂꯛꯑꯒ ꯆꯠꯂꯨꯔꯒ ꯃꯥꯏꯁꯨ ꯀꯩ ꯌꯦꯡꯕꯒꯤꯁꯨ ꯀꯩꯁꯨ ꯀꯨꯏꯗꯣꯏꯗꯤ ꯑꯣꯏꯔꯝꯃꯣꯏꯌꯦ
ꯇꯩꯗ
ꯑꯗꯣ ꯗꯣꯛꯇꯔꯕꯨ ꯂꯩꯔꯝꯒꯗ꯭ꯔꯥ
ꯃꯥꯅꯗꯤ ꯍꯥꯟꯅ ꯀꯩꯅꯣ ꯃꯤꯁꯦꯁ ꯊꯥꯒꯤꯗ ꯍꯥꯏꯕꯅꯦꯕ ꯑꯗꯨ ꯌꯦꯡꯉꯒꯦ ꯑꯅꯛꯄ ꯄꯣꯠꯅꯤꯅ ꯍꯣꯏ ꯍꯣꯏ
ꯑꯣ ꯇꯦꯜꯗꯨ ꯅꯣꯏꯒꯩꯁꯨ ꯇꯤꯟꯅꯕ꯭ꯔꯣ ꯈꯪꯅꯕ꯭ꯔꯥ
ꯇꯤꯟꯅꯕꯗꯤ ꯅꯠꯇꯦ ꯃꯥꯁꯦ ꯃꯣꯏꯒꯤ ꯃꯥ ꯄꯣꯛꯄ ꯃꯣꯏ ꯕꯕꯥꯗꯣ ꯑꯩꯈꯣꯏꯒꯤ ꯊꯥꯏꯅ ꯑꯩꯈꯣꯏꯅ ꯁ꯭ꯀꯨꯜ ꯇꯥꯅꯤꯡꯉꯀꯥꯟꯗ ꯃꯣꯏꯁꯦ ꯃꯥꯁꯦ ꯑꯣꯖꯥ ꯑꯣꯏꯔꯝꯃꯤꯕ ꯑꯗꯨ ꯃꯇꯝꯗꯨꯗ ꯁꯅ ꯇꯅꯅ ꯑꯩꯈꯣꯏꯒꯤ ꯎꯝ ꯃꯣꯔꯦꯜ ꯁꯥꯏꯟꯁꯀ ꯇꯥꯛꯑꯝꯃꯤꯕ ꯌꯥꯝ ꯂꯨꯅꯒ ꯇꯧꯔꯛꯄꯅꯦ ꯑꯩꯉꯣꯟꯗ ꯊꯥꯏꯅ ꯍꯧꯖꯤꯛꯁꯨ ꯃꯥ ꯊꯦꯡꯅꯕ ꯃꯇꯝꯗ ꯑꯗꯨꯝ ꯀꯥꯎꯔꯛꯏꯗ ꯀꯃꯥꯏꯅ ꯇꯧꯔꯤꯒꯦ ꯈꯣꯠꯂꯤꯒꯦꯅ ꯇꯧꯔꯒ ꯑꯗꯨꯝ ꯍꯪꯕꯤꯗꯣ ꯑꯗꯨꯝ ꯇꯧꯔꯛꯑꯦ ꯑꯩꯈꯣꯏꯅꯁꯨ ꯑꯗꯨꯝ ꯑꯩꯈꯣꯏꯅꯁꯨ ꯑꯗꯨꯝ ꯂꯨꯅ ꯇꯧꯕ ꯑꯣꯖꯥꯠꯅꯦꯕ ꯑꯗꯣ ꯃꯣꯏ ꯕꯕꯥ ꯊꯦꯡꯅꯒꯗ꯭ꯔꯥ ꯈꯟꯅꯤꯡ ꯉꯁꯤꯗꯤ ꯃꯣꯏꯗꯤ ꯇꯣꯉꯥꯟꯅ ꯀ꯭ꯂꯤꯅꯤꯛ ꯑꯃ ꯌꯨꯝꯗꯨꯒ ꯑꯗꯨꯝ ꯄꯨꯟꯁꯤꯜꯂꯤꯔꯥ ꯅꯠꯇ꯭ꯔꯒ ꯇꯣꯉꯥꯟ ꯇꯣꯉꯥꯟ ꯇꯧꯔꯤꯔꯥ ꯒ꯭ꯌꯥꯟ ꯇꯥꯗꯦ ꯑꯩꯁꯨ ꯅꯛꯄꯩ ꯋꯥꯅꯤ ꯑꯗꯨꯝ ꯃꯌꯨꯝꯗꯤ ꯆꯠꯂꯨ ꯗ꯭ꯔꯤꯕ
ꯑꯩꯩꯅ ꯁꯨꯝ ꯈꯪꯕꯗ ꯍꯣꯏ ꯑ ꯃꯌꯨꯝꯗ ꯄꯨꯟꯁꯤꯟꯕ ꯅꯠꯇ꯭ꯔꯒ ꯃꯣꯏ ꯁꯪꯒꯣꯏꯒꯨꯝꯕ ꯝꯕ ꯂꯩꯔꯝꯕ ꯑꯗꯨꯝ ꯆꯥꯎꯅ ꯅꯧꯅ ꯁꯥꯔꯒ ꯇꯧꯔꯝꯕ ꯑꯣꯏꯔꯝꯕꯁꯨ ꯌꯥꯏꯑꯕ ꯒꯦꯠ ꯃꯌꯥꯗ ꯍꯥꯏꯇꯥꯔꯦꯀꯣ ꯑꯗꯣ ꯈꯪꯗ꯭ꯔꯦ ꯑꯩꯁꯨ
ꯌꯦꯡꯉꯒꯦ ꯆꯠꯂꯨꯔꯒ ꯎꯝ
ꯎ ꯆꯀꯣ ꯃꯥ ꯑꯩꯁꯦ ꯀꯩꯅꯣꯃ ꯊꯦꯡꯉꯨꯔꯦ ꯍꯂꯣ
ꯇꯥꯏ
ꯑꯣ ꯑꯩꯅ ꯀꯩꯅꯣ ꯇꯧꯔꯨꯕ ꯐꯣꯟꯁꯦ ꯀꯩꯅꯣ ꯇꯁꯁꯦ ꯅꯥꯀꯣꯡꯁꯤꯅꯅꯦ ꯊꯝꯕ ꯃꯇꯝꯗꯅꯦ ꯏꯁꯀ꯭ꯔꯤꯟꯁꯦ ꯃꯇꯣꯝꯇ ꯂꯦꯡ ꯂꯩꯔꯝꯃꯤꯕ ꯑꯗ ꯑꯩꯅ ꯇꯠꯈꯤꯖꯥꯠꯂꯥꯅ ꯈꯜꯂꯤꯕ
ꯑꯩꯁꯨ ꯇꯧꯔꯤꯅꯤꯅꯦꯍꯦ ꯅꯥꯀꯣꯡ ꯇꯧꯕꯗꯅꯦ ꯃꯁꯥ ꯃꯇꯣꯝꯗ ꯅꯦꯠ ꯀꯁꯨ ꯑꯣꯐ ꯇꯧ ꯂꯩꯔꯅꯤꯡꯉ ꯀꯃꯥꯏꯅ ꯇꯧꯔꯤꯅ ꯑꯦꯛꯖꯥꯝꯦꯅ ꯇꯥꯗ ꯑꯩꯅ ꯑꯩꯒꯤ ꯅꯥꯀꯣꯡꯁꯦ ꯃꯃꯤꯠ ꯄꯥꯜꯂꯕ ꯈꯪꯗꯦꯅ ꯍꯥꯏꯔꯕ ꯏꯃꯥꯟꯅꯕꯁꯤꯡꯒ ꯋꯥꯔꯤ ꯁꯥꯟꯅꯕ ꯃꯇꯝꯗꯁꯨ
ꯎꯝ ꯈꯪꯗꯦꯗ ꯁꯨꯃꯥꯏꯅ ꯁꯥꯕ ꯈꯣꯠꯄ ꯍꯧꯒꯠꯂꯛꯄ ꯄꯛꯄꯁꯦ ꯎꯔꯨꯝ ꯌꯥꯡ ꯂꯥꯡꯕ ꯃꯐꯝꯗ ꯏꯪ ꯏꯪ ꯂꯥꯎꯅ ꯉꯥꯏꯥꯛꯇꯪ ꯁꯨꯝ ꯆꯧꯀ꯭ꯔꯤꯅꯤ ꯈꯪꯗꯦ ꯐꯛꯅꯤ ꯈꯪꯗꯦ ꯀꯩꯅꯣꯝ ꯊꯥꯔꯒ ꯑꯅꯤꯒ ꯑꯃꯅꯤꯒ ꯁꯨꯝ ꯁꯥꯟꯅꯔꯒ ꯂꯩꯕꯗꯣ ꯄꯥꯝꯃꯦ ꯏꯁꯤꯡꯗ ꯂꯤꯔꯤ ꯂꯤꯔꯤꯒꯁꯤ ꯇꯣꯏꯅꯅꯨꯡꯁꯤꯠꯀꯥ
ꯊꯥꯏꯅꯒꯤ ꯈꯣꯡꯅꯥꯡ ꯃꯈꯥꯗ ꯈꯨꯗꯩ ꯑꯃ ꯊꯥꯔꯒ ꯅꯠꯇ꯭ꯔꯒ ꯐꯤ ꯑꯃ ꯊꯥꯔꯒ ꯑꯩꯈꯣꯏꯅ ꯑꯉꯥꯡ ꯑꯣꯏꯔꯤꯉꯩꯗ ꯑꯍꯜ ꯂꯃꯟ ꯃꯌꯥꯝꯁꯦ ꯔꯦꯗꯤꯑꯣ ꯑꯃ ꯄꯨꯊꯣꯛꯑꯒ ꯑꯗꯨꯝ ꯍꯤꯞꯄꯒ ꯌꯥꯝ ꯑꯌꯥꯝꯕ ꯂꯩꯅꯕ ꯑꯗꯨꯝ ꯎꯔꯛꯇ꯭ꯔꯥ ꯑ ꯀꯗꯔꯠꯇ ꯀꯨꯃ ꯍꯧꯖꯤꯛꯇꯤ ꯐꯣꯟ ꯑꯃꯃꯝꯒ ꯂꯩꯔꯝꯗꯣꯏꯅꯤ ꯌꯨꯝꯗ
ꯎꯝ ꯑ ꯈꯤꯇꯪ ꯈꯔ ꯃꯅꯨꯡ ꯍꯟ ꯑꯟꯖꯤꯟꯕ ꯃꯐꯝꯗꯗꯤ ꯑꯗꯨꯝ ꯈꯛ ꯎꯕꯁꯨ ꯌꯥꯎꯗ ꯌꯥꯎꯔꯝꯈꯤꯅꯤ
ꯇꯧꯔꯝꯒꯅꯤ ꯇꯧꯕꯨꯗꯤ ꯁ꯭ꯋꯥꯏꯗꯗꯤ ꯀꯌꯥꯁꯨ ꯍꯧꯗ꯭ꯔꯦꯗꯅꯀꯣ
ꯎꯝ ꯑꯗꯣ ꯍꯧꯖꯤꯛꯀꯤ ꯃꯥ ꯔꯤꯀꯦꯜꯗꯣ ꯀꯩꯅꯣ ꯇꯧꯅꯤ ꯍꯥꯏꯗꯥꯏꯅꯦ ꯃꯥ ꯃꯌꯨꯝꯗꯩ ꯊꯣꯛꯂꯛꯀ ꯃꯥ ꯐꯣꯟ ꯇꯧꯔꯛꯇꯣꯏꯔꯣ ꯅꯠꯇ꯭ꯔꯒ ꯑꯗꯨꯝ ꯀꯃꯥꯏ ꯇꯧꯕꯅꯣ
ꯑꯥ ꯃꯥꯅ ꯑꯩꯉꯣꯟꯗ ꯐꯣꯟ ꯇꯧꯔꯛꯀꯅꯤ ꯔꯤꯗꯥꯁꯅ ꯃꯥ ꯌꯧꯔꯛꯑꯦ ꯈꯣꯠꯂꯛꯑꯦꯅ ꯑꯗ ꯃꯥ ꯑꯈꯣꯏ ꯌꯨꯝꯁꯨ ꯈꯪꯕꯅꯤꯅ ꯃꯥ ꯑꯗꯨꯝ ꯆꯪꯉꯛꯀꯅꯤꯗ ꯑꯗꯨꯕꯨꯗꯤ ꯑꯗꯣ ꯑꯩ ꯍꯥꯏꯐꯦꯠ ꯃꯥ ꯂꯥꯛꯇꯣꯝꯅꯅꯦ ꯑꯩ ꯍꯥꯏꯐꯦꯠ ꯂꯣꯏꯁꯜꯂꯒ ꯂꯩꯔꯒꯦ ꯍꯣꯔꯦꯟ
ꯂꯣꯏꯁꯜꯂꯣ ꯂꯣꯏꯁꯜꯂꯣ ꯍꯥꯏꯗꯤ ꯃꯤ ꯉꯥꯏꯅꯕꯗꯣ ꯉꯥꯏꯅꯕꯗꯣ ꯅꯨꯡꯉꯥꯏꯔꯔꯣꯏ ꯂꯣꯏꯁꯤꯜꯂꯣ ꯂꯣꯏꯁꯜꯂꯣ ꯐꯔꯦ ꯐꯔꯦ